ꯎꯝ ꯎꯝ ꯈꯣꯟ ꯁꯦꯡꯕ꯭ꯔꯣ
ꯁꯦꯡꯉꯦ ꯑꯩꯒꯤꯗꯤ ꯕꯦꯛꯒ꯭ꯔꯥꯎꯟ ꯅꯣꯏꯁ ꯌꯥꯝ ꯂꯥꯛꯄ꯭ꯔꯥ
ꯂꯥꯛꯇꯦ ꯂꯥꯛꯇꯦ ꯅꯪꯒꯤ ꯐꯦꯟ ꯃꯈꯣꯟ ꯃꯁꯤ ꯁꯤꯒꯤ ꯊꯣꯛꯇꯕ꯭ꯔꯣ
ꯎꯝ ꯍꯨꯖꯤꯛꯇꯤ ꯂꯥꯎꯠ ꯁ꯭ꯄꯤꯀꯔ ꯌꯥꯗꯦꯅ
ꯂꯥꯎꯠ ꯏ꯭ꯁꯄꯤꯀꯔ ꯌ ꯑꯆꯥ ꯑꯆꯥ
ꯂꯥꯎꯠ ꯁ꯭ꯄꯤꯀꯔ ꯊꯝꯃ ꯗꯤ ꯂꯥꯛꯀꯅꯤ
ꯑꯩꯗꯤ ꯅꯪ ꯁ꯭ꯋꯥꯏꯗꯒꯤ ꯑꯗꯒꯤ
ꯑꯧ ꯅꯃꯥꯟꯅꯕ ꯎꯝ ꯅꯃꯥꯟꯅꯕꯗꯣ ꯄꯨꯡ ꯕꯥꯔꯣꯗ ꯌꯥꯒꯦꯔꯌꯦ ꯀꯣꯜ ꯇꯧꯕ ꯑꯩ ꯇꯨꯃꯦ ꯀꯅꯥꯗꯨ ꯊꯦꯡꯅ ꯇꯧꯒꯦꯔꯣ
ꯀꯧꯑꯣꯗꯅ
ꯇꯜꯂꯦꯗ
ꯂꯥꯛꯑꯣꯗ
ꯅꯪ ꯇꯧꯑꯣꯅꯥ
ꯅꯪ ꯇꯧꯋꫭꯗ
ꯅꯪ ꯇꯧꯑꯣ
ꯄꯨꯡ ꯕꯥꯔꯣꯗꯕꯨ ꯅꯨꯄꯥ ꯅꯨꯄꯥ ꯋꯥꯔꯤ ꯁꯥꯟꯅꯔꯗꯤ ꯒꯦ ꯑꯣꯜꯂ
ꯍꯩꯅꯗꯦꯅ
ꯑꯥ
ꯌꯥꯗꯦ ꯍꯥꯏꯕ꯭ꯔꯣ
ꯌꯥꯗꯦ ꯑꯗꯨꯗꯤ ꯍꯣꯏ ꯅꯨꯄꯥꯅ ꯅꯨꯄꯤꯒ ꯋꯥꯔꯤ ꯁꯥꯟꯅꯔꯗꯤ ꯍꯣꯏ ꯑꯗꯨꯗꯤ ꯐꯩꯌꯦꯗꯅ
ꯑꯩꯗꯤ ꯑꯩꯗꯤ ꯄꯨꯡ ꯕꯥꯔꯣꯗꯤ ꯌꯧꯔꯔꯣꯏ ꯅꯦꯠꯇꯨ ꯁ꯭ꯂꯣ ꯆꯠꯈ꯭ꯔꯅꯤ ꯑꯗꯨꯒꯤ ꯗꯨꯝ ꯇꯨꯝꯃꯅꯤ
ꯅꯦꯠ ꯁ꯭ꯂꯣꯆꯛꯀꯅꯤꯕꯗꯤ ꯀꯔꯤ ꯃꯔꯝꯒꯤꯅꯣ
ꯑꯥꯝ ꯅꯥꯏꯟꯇꯤꯗꯤ ꯌꯧꯗ꯭ꯔꯤ ꯗꯣ ꯐꯤꯐꯇꯤꯗꯤ ꯍꯦꯟꯈ꯭ꯔꯕꯅꯦꯕꯀꯣ ꯅꯦꯠꯇꯣ ꯑꯩꯅ ꯌꯨ꯭ꯁ ꯇꯧꯕꯗꯣ ꯑꯈꯣꯏ ꯋꯥꯏ ꯐꯥꯏ ꯌꯥꯗꯦꯕ ꯕꯦꯂꯦꯟꯁ ꯍꯥꯞꯇꯕ ꯃꯥꯜꯂꯦ
ꯀꯩꯅꯣ ꯃꯣꯏꯁꯦ ꯊꯕꯛ ꯇꯧꯂꯩꯔꯒ ꯋꯥꯏꯐꯥꯏ ꯍꯥꯞꯇ꯭ꯔꯗꯤ ꯌꯨꯝꯒꯤ ꯃꯤ ꯈꯟꯗ꯭ꯔꯦꯗꯅ
ꯑꯇꯣꯞꯄ ꯃꯤꯒꯤꯅꯦ ꯇꯣꯉꯥꯟ ꯇꯣꯉꯥꯟ ꯂꯩ ꯕꯅꯤꯅ ꯑꯩꯅ ꯆꯠꯄ ꯃꯐꯝ ꯂꯩꯇꯦ ꯀꯅꯥꯁꯨ
ꯎꯝ
ꯎꯝ
ꯑꯗꯨꯃꯥꯏꯅ ꯑꯣꯏꯕꯒꯤꯅꯦꯗ ꯑꯗꯨꯝ ꯃꯣꯏ ꯑꯃꯨꯛ ꯍꯥꯞꯀꯗꯕ ꯃꯥꯜꯂꯦ
ꯎꯝ
ꯑꯩꯗꯣ ꯍꯟꯗꯛ ꯕꯦꯂꯦꯟꯁ ꯍꯥꯞꯄꯗꯣ ꯁꯣꯏꯕꯀꯣ ꯑꯣꯏꯗꯤ ꯐꯥꯏꯕ ꯖꯤꯗꯣ ꯍꯥꯞꯇꯕꯤꯗ ꯑꯩꯗꯣ ꯑꯇꯣꯞꯄ ꯑꯃꯨꯛ ꯍꯥꯞꯈ꯭ꯔꯕ ꯍꯥꯞꯄꯗ ꯁꯣꯏꯕ ꯑꯗꯨꯒꯤ ꯅꯦꯠꯇꯣ ꯌꯨꯁ ꯇꯧꯕꯀꯥꯟꯗ ꯌꯥꯝ ꯊꯨꯅ ꯂꯣꯏꯕꯀꯣ
ꯀꯩꯅꯣꯃ ꯐꯥꯏꯚ ꯖꯤꯗ ꯑꯦꯛꯇꯤꯚꯦꯠ ꯇꯧꯕ ꯌꯥꯔꯤꯝꯅꯦ ꯅꯪ
ꯑꯥ ꯑꯩꯗꯣ ꯍꯟꯗꯛ ꯑꯗꯨꯝ ꯊ꯭ꯔꯤ ꯃꯟꯁꯀꯤ ꯍꯥꯞꯄꯅꯦꯕꯀꯣ ꯑꯥꯝ ꯑꯩꯅ ꯅꯍꯥꯟ ꯅꯍꯥꯟ ꯍꯥꯞꯄꯗꯨꯗꯤ ꯑ ꯅꯥꯏꯟ ꯁꯚꯦꯟꯇꯤ ꯏꯔꯥ ꯑꯩꯇꯤꯔꯥ ꯑꯗꯨꯒꯤꯗꯣ ꯍꯥꯞꯄꯅꯦꯕ ꯑꯗꯣ ꯍꯟꯗꯛ ꯍꯥꯞꯄꯗꯨꯅ ꯅꯥꯏꯟ ꯊꯥꯔꯇꯤꯒꯤ ꯍꯥꯞꯄ ꯑꯗꯒꯤ ꯐꯥꯏꯚ ꯖꯤ ꯐꯪꯗ꯭ꯔꯕ ꯑꯟꯂꯤꯃꯤꯇꯦꯠꯇꯣ ꯑꯇꯩ ꯗꯤꯀꯣ ꯑꯗꯨꯒꯤ ꯅꯨꯡꯉꯥꯏꯇ ꯑꯗꯨ ꯌꯥꯗ꯭ꯔꯦ ꯂꯣꯏꯗꯤ ꯂꯣꯏꯒꯗꯧꯔꯦ ꯂꯣꯏꯔꯗꯤ ꯐꯥꯏꯚ ꯖꯤ ꯑꯟꯂꯤꯃꯤꯇꯦꯠꯀꯤꯇꯣ ꯍꯥꯞꯄꯅꯦ
ꯐꯥꯏꯚ ꯖꯤ ꯑꯟꯂꯤꯃꯤꯇꯦꯠꯅ ꯐꯩꯗ
ꯑꯗꯨꯅꯦ ꯅꯦꯠꯁꯨꯨ ꯎꯝ ꯃꯥꯡꯗꯦꯅꯀꯣ ꯑꯗꯣ ꯍꯟꯗꯛꯇꯤ ꯁꯨꯃꯥꯏꯅ ꯑꯣꯏꯕꯅꯤꯅ ꯑꯩꯟ ꯑꯥ ꯀꯩꯅꯣ ꯅꯦꯠꯄꯦꯛꯁꯨ ꯌꯥꯝ ꯍꯥꯞꯈ꯭ꯔꯦꯕ ꯑꯗꯣ ꯍꯥꯞꯅꯤꯡꯗ꯭ꯔꯦꯕ ꯄꯩꯁꯥ ꯄꯥꯝꯃꯨꯏꯌꯦꯕ
ꯃꯥꯅꯦ ꯃꯥꯅꯦ
ꯌꯥꯝ ꯍꯥꯞꯈ꯭ꯔꯦ ꯂꯣꯟꯒ ꯂꯧꯔꯒ ꯑꯃꯨꯛ ꯍꯥꯞꯀꯅꯤ ꯑꯃꯨꯛ ꯁꯤꯡꯒꯅꯤ ꯇꯧꯔꯒ ꯎ꯭ꯁ
ꯎꯝ ꯂꯣꯟ ꯂꯧꯕ ꯍꯥꯏꯕꯗꯤ
ꯀꯩꯅꯣꯗ ꯎꯝ ꯗꯥꯇꯥꯗ ꯂꯣꯟ ꯂꯧꯕ ꯑꯩꯅ
ꯍꯟꯗꯛꯁꯨ ꯂꯣꯟ ꯂꯧꯕ ꯌꯥꯔꯤꯕ꯭ꯔꯣ ꯗꯇꯥꯒꯤ
ꯌꯥꯏꯗ ꯋꯥꯟ ꯖꯤꯕꯤ
ꯑꯁ ꯑꯩꯗꯤ ꯈꯪꯗ꯭ꯔꯦ ꯑꯗꯨꯗꯤ ꯀꯥꯏꯗꯒꯤꯁꯨ ꯇꯧꯕ꯭ꯔꯥ ꯈꯪꯗꯦ
ꯑꯗꯨꯝ ꯂꯩꯕꯅꯦ ꯑ꯭ꯌꯥꯔꯇꯦꯜ ꯑꯦꯞꯁꯇ
ꯑꯣ
ꯑꯗꯨꯃꯥꯏꯅ ꯂꯧꯋꯦꯗꯣ ꯌꯥꯝꯗꯤ ꯂꯧꯗꯦꯗ ꯅꯦꯠꯇꯨ ꯊꯨꯅ ꯂꯣꯏꯌꯦꯕꯀꯣ ꯋꯥꯟ ꯄꯣꯏꯟ ꯐꯥꯏꯚ ꯖꯤꯕꯤ ꯈꯛꯇ ꯑꯣꯏꯕꯅꯤꯅ ꯗꯨꯏ ꯅꯨꯡꯉꯥꯏ ꯇꯕ ꯑꯩꯅ ꯑꯗꯣ ꯕꯦꯂꯦꯟꯁ ꯊꯨꯅ ꯂꯣꯏꯔꯗꯤ ꯐꯔꯅꯤ ꯈꯜꯂꯒ ꯂꯩꯕꯅ ꯈꯔ ꯋꯥꯠꯂꯤꯅꯦ ꯂꯣꯏꯅꯦ ꯖꯨꯂꯥꯏꯗ ꯂꯣꯏꯒꯗꯕꯅꯦ
ꯑꯩ ꯑꯩꯗꯤ ꯁꯤꯝ ꯑꯅꯤ ꯄꯥꯏꯕꯅꯤꯅ ꯖꯤꯑꯣ ꯏꯌꯥꯔꯇꯦꯜ ꯄꯥꯏꯕꯅꯤꯅ ꯑꯅꯤꯃꯛ ꯔꯤꯆꯥ꯭ꯔꯁ ꯑꯅꯤꯃꯛ ꯔ ꯆꯥꯁ ꯇꯧꯕꯗ ꯄꯩꯁꯥꯗꯣ ꯗꯥꯃꯥ ꯆꯠꯂꯦ ꯗꯥꯃꯥ ꯆꯠꯂꯦ
ꯅꯪꯒꯤ ꯀꯔꯤꯒꯤ ꯑꯅꯤ ꯄꯥꯏꯕ
ꯑꯩ ꯁꯤꯝ ꯑꯃ ꯑꯃꯗꯨꯅ ꯕꯦꯡꯒꯨꯝꯕ ꯍꯥꯞꯄ ꯑꯗꯨꯒ ꯑꯃꯥꯗꯨꯅ ꯑꯥ ꯑꯙ꯭ꯔ ꯀꯥꯔꯠ ꯀꯨꯝꯕ ꯂꯣꯏꯟ ꯑꯇꯣꯞꯄ ꯂꯤꯡ ꯇꯪꯈꯥꯏ ꯇꯪꯈꯥꯏ ꯇꯧꯕ
ꯑꯣ ꯑꯩꯗꯤ ꯅꯪꯒꯤ ꯑꯃꯗꯨꯅ ꯐꯥ꯭ꯔꯁ ꯋꯥꯏꯐ ꯑꯃꯗꯨꯅ ꯁꯦꯀꯦꯟ ꯋꯥꯏꯐꯀꯤꯔ ꯈꯟꯕ
ꯌꯥꯏꯅꯦ ꯑꯩꯅ ꯑꯩꯅ ꯍꯥꯏꯕ ꯗꯨ ꯂꯣꯏ ꯆꯨꯝꯃꯛꯏꯅꯦ
ꯆꯨꯝꯃꯦ ꯆꯨꯝꯃꯦ ꯅꯪꯁꯦ ꯐꯥ꯭ꯔꯁ ꯑꯣꯏꯔꯝꯒꯦꯔꯣ ꯁꯦꯀꯦꯟ ꯑꯣꯏꯔꯝꯕ ꯃꯥꯟꯕ꯭ꯔꯣ ꯅꯪꯁꯦ
ꯂꯣꯏꯔꯦꯗꯅ ꯑꯩꯗꯤ ꯈꯪꯗ꯭ꯔꯦ ꯑꯗꯨꯗꯤ
ꯁꯦꯀꯦꯟ ꯑꯣꯏꯔꯝꯗꯅꯀꯣ ꯅꯪ
ꯑꯩꯗꯤ ꯁꯀꯦꯠ ꯑꯣꯏꯕꯗꯤ ꯉꯝꯃꯣꯏꯍꯦ
ꯎꯝ ꯆꯀꯦꯟ ꯆꯀꯦꯟ ꯑꯣꯏꯔꯗꯤ ꯈꯔꯗꯤ ꯋꯥꯅꯤꯅ
ꯑꯩ ꯁꯀꯦꯟꯗꯤ ꯑꯣꯏꯅꯤꯡꯗꯦ
ꯐꯔꯁꯇꯤ ꯌꯥꯕ
ꯑ ꯐꯥꯔꯁꯇ ꯂꯩꯕꯤꯔꯒꯦ
ꯑꯠꯆꯥ ꯗꯨꯗꯤ ꯅꯪ ꯐꯥꯔꯁ ꯂꯩꯔꯗꯤ ꯑꯩ ꯁꯀꯦꯟ ꯄꯣꯔꯛꯄ ꯌꯔꯦꯅꯦ ꯅꯪ
ꯑꯁ ꯌꯥꯝ ꯄꯥꯝꯃꯦꯅꯦ ꯑꯅꯤ ꯑꯍꯨꯝ ꯑꯗꯨꯗꯤ ꯃꯉꯥ ꯑꯣꯏꯍꯟꯈ꯭ꯔꯣ
ꯑꯍꯣꯏꯅꯦ ꯃꯉꯥ ꯑꯣꯏꯔꯗꯤ ꯁꯤꯠꯇ ꯁꯨꯀꯥꯁꯨ ꯁꯅꯥꯕ ꯌꯥꯅꯤꯅꯦ ꯁꯨꯀꯥꯗꯨꯗ ꯚꯥꯏ ꯉꯥꯏꯔꯒ ꯃꯤ ꯑꯃ ꯊꯣꯛꯅꯤꯡꯉꯥꯏ ꯇꯧꯔꯒ ꯀꯝꯄꯤꯇꯤꯇꯤꯚ ꯑꯣꯏꯕ ꯌꯥꯕꯅꯤꯅꯦ
ꯑꯗꯨꯅꯤ ꯃꯉꯥ ꯁꯨꯍꯟꯈꯣ ꯑꯗꯨꯅ ꯐꯔꯅꯤ
ꯑꯗꯨ ꯑꯣꯏꯅ ꯇꯧꯔꯁꯤ ꯈꯪꯗ꯭ꯔꯦ
ꯑꯩꯅ ꯑꯗꯨꯝ ꯋꯥꯔꯤ ꯁꯥꯟꯅꯔꯛꯄꯗꯨꯕꯣ ꯍꯥꯏꯗꯤ ꯎꯝ ꯉꯁꯤꯁꯨ ꯑꯗꯨꯝ ꯁꯥꯟꯅꯕꯗꯤ ꯅꯨꯡꯉꯥꯏ ꯅꯨꯄꯤ ꯑꯅꯤꯗꯤ ꯋꯥꯔꯤ ꯁꯥꯟꯅꯕ ꯌꯥꯝ ꯅꯨꯡꯉꯥꯏꯌꯦꯕꯀꯣ ꯃꯣꯏ ꯑꯅꯤꯗꯣ ꯃ ꯆꯤꯟ ꯌꯥꯝꯅ ꯀꯔꯤ ꯍꯥꯏꯒꯅꯤ ꯑꯗꯨꯝ ꯋꯥ ꯑꯗꯨꯝ ꯉꯥꯡꯕꯗꯣ ꯉꯁꯤ ꯅꯨꯄꯤ ꯑꯃꯒ ꯋꯥꯔꯤ ꯁꯥꯟꯅꯕꯗ ꯑꯩ ꯅꯣꯛꯅꯤꯡꯕꯁꯦ ꯈꯪꯕ꯭ꯔꯥ ꯑ ꯑꯩꯅ ꯋꯥ ꯉꯥꯡꯕ ꯑꯩꯅ ꯋꯥ ꯉꯥꯡꯕ ꯃꯥꯅ ꯑꯩꯉꯣꯟꯗ ꯃꯦꯁꯦꯁ ꯇꯥꯏꯞ ꯇꯧꯕ ꯑꯗꯨ ꯀꯩꯅꯣꯗꯣ ꯌꯥꯗꯕꯒꯤ ꯎꯝ ꯅꯦꯠꯇꯨ ꯅꯨꯡꯉꯥꯏꯇꯕ ꯑꯗꯨꯒꯤ ꯑꯗꯨꯃꯥꯏꯅ ꯑꯩ ꯑꯩ ꯏꯊꯟꯗ ꯑꯉꯥꯎꯕ ꯃꯥꯟꯕꯅꯤꯅꯦ ꯑꯩꯅ ꯉꯥꯡꯉ ꯃꯥꯟ ꯇꯥꯏꯞ ꯄꯤꯡ ꯇꯧꯔꯒ ꯑꯁ ꯑꯗꯨ ꯋꯥꯔꯤꯁꯨ ꯌꯥꯝ ꯅꯨꯡꯉꯥꯏꯕ ꯑꯩꯒꯤ ꯃꯈꯣꯟꯗꯤ ꯃꯥꯅ ꯇꯥꯕꯀꯣ ꯑꯗꯨ ꯀꯔꯤ ꯀꯔꯤ ꯑꯣꯏ ꯌꯨꯝ ꯄꯥꯟꯕꯩ ꯋꯥꯔꯤ ꯁꯥꯔ ꯅꯣꯛꯄꯗꯀꯣ ꯑꯥ ꯍꯥꯏꯕꯗꯤ ꯑꯩꯈꯣꯏ ꯆꯍꯤꯗꯣ ꯌꯥꯝꯈ꯭ꯔꯦ ꯑꯗꯨꯅ ꯍꯧꯖꯤꯛ ꯐꯥꯎ ꯅꯨꯄꯥꯁꯨ ꯀꯣꯏ ꯗꯦ ꯗꯨꯒꯨꯝꯕ ꯍꯥꯏꯅꯔꯒ ꯅꯣꯛꯄꯀꯣ ꯑꯗꯨꯗꯤ ꯋꯥꯔꯤꯅꯦꯗꯥ ꯑꯃ ꯃꯥꯁꯨ ꯁꯨꯀꯣꯏꯗꯕ
ꯑꯁ ꯑꯩ ꯑꯩ ꯑꯩ ꯑꯩꯒꯤ ꯂꯐ ꯁ꯭ꯇꯣꯔꯤ ꯂꯤꯔꯛꯑꯒꯦꯗ ꯍꯧ ꯖꯤꯛꯇꯤ
ꯍꯥ
ꯑꯩꯒꯤ ꯂꯐ ꯏ꯭ꯁꯇꯣꯔꯤ ꯑꯣꯏꯅ ꯂꯤꯔꯛꯑꯒꯦꯕ ꯋꯥꯔꯤꯗꯣ
ꯂꯤꯌꯣꯅꯥ ꯑꯩ ꯇꯥꯕꯤꯔꯒꯦ
ꯎꯝ ꯐꯥꯔꯁꯇꯥ ꯑꯩꯅ ꯅꯨꯄꯤ ꯀꯣꯏꯕ ꯍꯧꯕꯁꯦ ꯀ꯭ꯂꯥꯁ ꯇꯦꯟꯗꯅꯤꯅꯦ ꯑꯦꯄ꯭ꯔꯤꯜꯗ
ꯋꯥꯎ
ꯀ꯭ꯂꯥꯁ ꯇꯦꯟ ꯑꯦꯄ꯭ꯔꯤ ꯗꯨꯝ ꯁꯤ ꯍꯥꯏꯗ꯭ꯔꯁꯨ ꯒ꯭ꯌꯥꯟ ꯇꯥꯕ ꯉꯝꯃꯅꯤꯅꯀꯣ ꯃꯇꯝꯗꯣ ꯑꯗꯨ ꯃꯇꯝꯗ ꯍꯣꯁꯇꯦꯜ ꯑꯃꯗ ꯂꯩꯕꯅꯦꯕ ꯑꯩꯁꯦ ꯑꯗꯨꯒ ꯃꯥꯅ ꯑꯩꯗꯤ ꯆꯍꯤ ꯑꯅꯤ ꯃꯨꯛ ꯍꯟꯕ ꯍꯥꯏꯇꯥꯔꯦ ꯃꯥꯅ ꯑꯩꯗꯤ ꯍꯥꯟꯕꯅꯦꯕ
ꯎꯝ
ꯃꯥ ꯍꯜꯂꯁꯨ ꯃꯥꯁꯦ ꯕꯦꯁ ꯑꯗꯨꯝ ꯀ꯭ꯂꯥꯁꯇꯤ ꯃꯅꯩꯕ ꯆꯍꯤ ꯍꯜꯂꯒ
ꯎꯝ
ꯀꯔꯤ ꯍꯥꯏꯖꯤꯔ ꯈꯪꯗꯦꯗ ꯃꯥꯅ ꯁꯅꯥꯕꯒ ꯃꯥꯟꯈ꯭ꯔꯦꯗ ꯑꯗꯨ ꯃꯇꯝꯗꯣ ꯑꯩꯁꯨ ꯄꯥꯝꯕ ꯍꯥꯏꯕꯗꯤ ꯑꯩꯗꯤ ꯀ꯭ꯔꯤꯁꯨ ꯈꯪꯗꯗꯅ ꯅꯨꯄꯤ ꯀꯣꯏꯅꯤꯡꯉꯒ ꯑꯗꯨꯝ ꯀꯣꯏꯅꯤꯡꯉꯒ ꯑꯗꯨꯝ ꯃꯤ ꯋꯥꯔꯤ ꯁꯥꯕꯗꯨꯅꯦꯕ ꯃꯥꯅ ꯗꯤ ꯃꯤ ꯀꯣꯏꯒ꯭ꯔꯒ ꯀꯃꯥꯏꯟ ꯇꯧꯕ꯭ꯔꯥ ꯑꯗꯨꯗꯥꯗꯣ ꯈ꯭ꯔꯗꯤ ꯕꯦꯁꯤꯛ ꯊꯤꯡꯁꯇꯨꯗꯤ ꯈꯪꯗ꯭ꯔꯦꯗ ꯔꯤꯂꯦꯁꯟꯁꯤꯞꯀꯤ ꯑꯩꯅꯗꯤ ꯄꯨꯔꯥ ꯕ꯭ꯂꯥꯏꯟꯗ ꯀꯣꯢꯕ ꯍꯧꯕꯅꯦꯕ
ꯑꯥ
ꯃꯥꯅ ꯑꯩꯕꯨ ꯑꯥ ꯊꯦꯡꯅꯕ ꯍꯥꯏꯕꯁꯦ ꯏꯕꯥꯅꯤ ꯅꯨꯡꯊꯤꯟꯗ ꯊꯦꯡꯅꯗꯦꯕ ꯑꯗꯨ ꯅꯨꯡꯗꯥꯡꯗ ꯊꯦꯡꯅꯁꯦ ꯍꯥꯏꯕ ꯃꯥꯅ ꯍꯥꯏꯕ ꯑꯈꯣꯢ ꯀꯥ ꯀ꯭ꯂꯥꯁ ꯇꯦꯟ ꯂꯣꯏꯝ ꯃꯇꯝꯗꯗꯤ ꯀꯩ ꯍꯥꯏꯁꯤꯔ ꯍꯣꯁꯇꯦꯜꯗ ꯂꯩꯕ ꯅꯤꯅ ꯑꯃꯨꯛꯀ ꯇꯨꯝꯕꯗꯣ ꯄꯨꯡ ꯅꯥꯏ ꯅꯥꯟ ꯊꯥ꯭ꯔꯇꯤ ꯇꯥꯔꯗꯤ ꯗꯨꯝ ꯂꯥꯏꯠꯁꯦ ꯑꯣꯐ ꯇꯧꯋꯦꯕ ꯑꯈꯣꯏꯁꯦ ꯑꯗꯨ ꯃꯥꯅ ꯍꯥꯏꯕ ꯇꯥꯏꯃꯤꯡꯗꯨꯅ ꯑꯦꯂꯚꯦꯟꯗ ꯍꯥꯏꯕ
ꯑꯣꯍꯣ
ꯑꯦꯂꯚꯦꯟꯗ ꯍꯥꯏꯔꯒ ꯃꯥꯅ ꯂꯣꯀꯦꯁꯟꯗ ꯃꯥꯅ ꯍꯥꯏꯔꯛꯄꯅꯦ ꯆ꯭ꯔꯁ ꯑꯃ ꯂꯩꯌꯦꯕ ꯑꯈꯣꯏꯒꯤ ꯍꯣꯁꯇꯦꯜ ꯃꯔꯛꯇ ꯑꯗꯨ ꯆ꯭ꯔꯁꯇ ꯊꯦꯡꯅꯁꯤ ꯍꯥꯏ ꯄꯨꯡ ꯑꯦꯂꯦꯚꯦꯟ ꯉꯥꯏꯔꯒ ꯊꯣꯛꯄ ꯀꯥꯟꯗ ꯑꯁ ꯐꯥ꯭ꯔꯁ ꯇꯥꯏꯝꯅꯤꯅ ꯂꯥꯏ ꯀꯤꯕ ꯁꯤꯗꯤꯕ
ꯄꯨꯡ ꯑꯦꯂꯦꯚꯦꯟ ꯍꯥꯏꯕꯁꯦ ꯑꯗꯨꯝ ꯊꯦꯡꯈ꯭ꯔꯦꯗꯅ ꯍꯨꯏꯅ ꯃꯤ ꯆꯠꯄ ꯀꯥꯟꯗ ꯍꯨꯏ ꯈꯣꯡ ꯈꯣꯡꯕ ꯑꯗꯨꯃꯥꯏꯟ ꯇꯧꯔꯒ ꯕꯤꯠ ꯑꯃꯗ ꯆꯠꯇꯤ ꯆꯠꯄꯅꯦ ꯑꯗꯨꯑꯣꯏꯁꯨ ꯑ꯭ꯁ ꯑꯗꯨ ꯃꯇꯝꯗꯗꯤ ꯈ꯭ꯔ ꯑꯉꯥꯡꯅꯤꯅ ꯀꯤꯕꯅꯦ ꯑꯗꯨꯗ ꯆ꯭ꯔꯁ ꯃꯈꯥꯗ ꯑꯅꯤꯔꯛ ꯑꯍꯨꯝꯔꯛ ꯊꯦꯡꯅ꯭ꯌꯦ ꯑꯗꯨꯝ ꯊꯦꯡꯅꯕꯁꯦ ꯄꯨꯔꯥ ꯀꯩꯅꯣꯅꯤꯗ ꯑꯈꯣꯏꯁꯦ ꯄꯨꯔꯥ ꯆꯝꯐꯨꯠꯅꯤꯗ
ꯑꯩ ꯀꯩꯁꯨ ꯍꯥꯏꯗꯦꯅ
ꯎꯝ ꯍ ꯋꯥꯔꯤꯗꯤ ꯅꯪꯒꯤꯁꯤꯗꯤ ꯃꯤꯠꯇ ꯎꯕ ꯃꯥꯜꯂꯦ ꯅꯪ ꯅꯣꯡꯄ
ꯅꯠꯇꯦ ꯅꯪꯕꯣ ꯎꯝ ꯋꯥ ꯑꯃ ꯉꯥꯡꯉꯗꯤ ꯑꯦꯛꯁꯄ꯭ꯂꯦꯟ ꯌꯥꯝ ꯇꯧꯋꯦꯕ ꯑꯩꯅ ꯀꯔꯤꯁꯨ ꯈꯟꯗ꯭ꯔꯒꯁꯨ
ꯎꯝ ꯍꯣꯏꯗ ꯑꯗꯨꯝ ꯏꯆꯝ ꯆꯝꯅ ꯂꯣꯏꯁꯤꯜꯂꯦ
ꯑꯩꯗ ꯅꯉꯣꯟꯗ ꯀꯔꯤꯁꯨ ꯗꯥꯎꯠ ꯂꯩ ꯕꯨꯁꯨ ꯂꯩꯇꯦ ꯑꯗꯨꯒ ꯑꯩꯅ ꯀꯣꯏꯁꯟ ꯅꯉꯣꯟꯗ ꯇꯧꯗꯦꯕ ꯑꯗꯨꯒ ꯅꯪꯅ ꯑꯦꯛꯁꯄ꯭ꯂꯦꯟ ꯇꯧꯕꯗ ꯑꯩ ꯅꯣꯛꯅꯤꯡꯕꯅꯦꯗꯥ
ꯑꯦ ꯃꯗꯨ ꯃꯗꯨ ꯃꯗꯨ ꯃꯇꯝꯗ ꯊꯦꯡꯅꯕꯁꯦ ꯂꯥꯛꯑꯒ ꯂꯦꯞꯄꯅꯦ ꯅꯪ ꯀ꯭ꯔꯤ ꯇꯧꯕ꯭ꯔꯥ ꯀꯔꯤ ꯌꯤꯟꯖꯥꯡ ꯆꯥꯕ꯭ꯔꯥ ꯀꯥꯏꯅ ꯇꯧꯔꯒ ꯇꯩꯋꯦ ꯑꯗꯨꯝ ꯇꯅꯐ ꯐꯣꯟꯖꯨ ꯑꯗꯨ ꯃꯇꯝꯗ ꯄꯥꯏꯗ ꯃꯥꯜꯂꯦ ꯃꯗꯨꯒꯤ ꯁꯤꯖꯟꯗꯣ
ꯎꯝ
ꯀꯔꯤꯗꯅꯣ ꯃꯤꯕꯨ ꯄꯥꯎ ꯃꯆꯤꯟꯅ ꯄꯥꯎ ꯐꯥꯎꯅꯔꯒ ꯁꯨꯃꯥꯏ ꯁꯨꯃꯥꯏꯟ ꯇꯧꯁꯦ ꯇꯧꯁꯦꯅ ꯇꯧꯕꯅꯦꯕ ꯁꯤꯒꯦ ꯇꯧꯋꯦꯍꯦ
ꯁꯤꯒꯦ ꯇꯧꯋꯦ
ꯐꯥꯔꯁ ꯁꯨ ꯐꯥꯔꯁ ꯇꯥꯏꯝꯅꯤꯅ ꯑꯗꯣ ꯀꯥꯢ ꯀꯔꯤ ꯍꯥꯏꯁꯤꯔꯥ ꯊꯦꯡꯅꯕ ꯃꯇꯝꯗ ꯌꯥꯝ ꯑꯣꯠ ꯇꯥꯏꯌꯦꯕ ꯃꯇꯝꯗꯨꯒ ꯅꯨꯡꯊꯤꯟꯗ ꯊꯦꯡꯅꯔꯗꯤ ꯃꯔꯨꯞꯁꯤꯡ ꯄꯨꯔꯣ ꯀꯣꯏꯕ ꯌꯥꯏꯌꯦꯗ ꯅꯨꯡꯗꯥꯡꯗ ꯂꯥꯏ ꯀꯤꯔ ꯊꯤꯛ ꯅꯨꯄꯤ ꯊꯦꯡꯅꯕꯁꯦ ꯐꯥꯒꯤ ꯃꯥꯜ ꯃꯥꯜꯂꯦꯕ ꯑꯁꯦꯡꯕ
ꯀꯂꯥ꯭ꯁ ꯅꯥꯏꯟ ꯇꯦꯟ ꯍꯥꯏꯕꯖꯦ ꯅꯨ ꯄꯥ ꯈꯣꯏꯁꯨ ꯑꯗꯨꯝ ꯄꯪꯔꯤꯗ ꯍꯥꯏꯕꯗꯤ ꯌꯥꯝ ꯄꯪꯉꯦ ꯅꯨꯄꯤꯗꯒꯤꯗꯤ
ꯎꯝ ꯈꯪꯗꯦ
ꯄꯪꯉ ꯍꯥꯏꯕꯁꯦ ꯒ꯭ꯌꯥꯟ ꯇꯥꯕ ꯋꯥꯠꯂꯦꯕꯅꯦ ꯅꯨ ꯅꯨꯄꯤꯁꯤꯡꯅ ꯈꯔ ꯋꯥꯈꯟꯗꯤ ꯊꯣꯛꯑꯣ ꯍꯥꯏꯕꯅꯦꯗ
ꯑꯣ
ꯀꯥꯢꯅꯥꯕꯁꯨ ꯃꯥꯅ ꯀꯥꯏꯅꯕꯅꯦꯗ ꯌꯥꯝ ꯋꯥꯏꯌꯦꯕꯣ ꯁꯤꯁ ꯐꯥꯒꯤ ꯇꯧꯅꯤꯗ ꯀꯣꯏꯕꯒꯨꯝ ꯀꯣꯏꯕꯒꯨꯝ ꯀꯣꯏꯗꯕꯒꯨꯝ ꯑꯗꯨꯝ ꯇꯣꯛꯈꯤꯝꯅꯤꯗ
ꯅꯣꯛꯅꯤꯡꯉꯦꯗ ꯅꯪꯒꯤ ꯋꯥꯔꯤꯁꯦ
ꯅꯨꯞ ꯅꯨꯄꯥ ꯑꯈꯣꯏꯁꯤꯡꯗꯤ ꯀꯔꯤ ꯀꯔꯤ ꯍꯥꯏꯁꯤꯔꯥ ꯑꯉꯥꯡ ꯑꯣꯏꯔꯤꯀꯥꯟꯗꯗꯤ ꯃꯤꯕꯨ ꯑꯗꯨꯝ ꯄꯪ ꯄꯪ ꯑ ꯃꯤꯕꯨ ꯍꯥꯡꯉꯒ
ꯄ꯭ꯔꯣꯄꯣꯁ ꯇꯧꯔꯒ ꯆꯤꯊꯤ ꯊꯥꯔꯒ ꯑꯗꯨ ꯃꯇꯝꯗꯨꯗ ꯌꯥꯝ ꯇꯧ ꯌꯥꯝ ꯇꯧꯋꯦꯕ ꯑꯈꯣꯏ ꯅꯨꯄꯥꯁꯤꯡꯁꯦ
ꯑꯣ
ꯃꯗꯨ ꯃꯇꯝꯗꯅꯦꯕ ꯀ꯭ꯂꯥꯁ ꯅꯥꯏꯟ ꯇꯦꯟ ꯑꯦꯂꯦꯚꯦꯟ ꯑꯦꯂꯦꯚꯦꯟ ꯐꯥꯎꯕ ꯑꯉꯥꯡ ꯑꯣꯏꯔꯤꯗ
ꯎꯝ ꯑꯩꯒꯤ ꯕꯦꯛꯒ꯭ꯔꯥꯎꯁꯦ ꯎ ꯂꯥꯡꯉꯗꯤ ꯍꯥꯏꯌꯣꯀꯣ
ꯍꯣꯏ ꯍꯣꯏ ꯈꯔ ꯈꯔꯗꯤ ꯀꯩꯅꯣ ꯇꯧꯋꯦ ꯌꯥꯔꯦ ꯑꯗꯨꯒ
ꯎꯝ
ꯈꯔ ꯈꯔꯗꯤ ꯕꯦꯛꯒ꯭ꯔꯥꯎꯟ ꯇꯥꯏ ꯑꯗꯨ ꯑꯣꯏꯔꯁꯨ ꯑꯗꯨꯝ ꯌꯥꯅꯦꯕ